ꯇꯥꯕ꯭ꯔꯣ
ꯑꯧ ꯇꯥꯢꯌꯦ
ꯑꯣ ꯑꯩꯅ ꯉꯥꯡ ꯐꯖꯟ ꯇꯥꯕ꯭ꯔꯥ
ꯎꯝ ꯇꯥꯏ ꯀꯩꯒꯤꯅꯣ ꯅꯪ ꯅꯪ ꯐꯨꯠꯇꯣ ꯄꯥꯝꯃꯤ ꯁꯦ
ꯍꯥ
ꯀꯔꯤꯒꯤꯅꯣꯕ ꯅꯪ ꯑꯩ ꯐꯣꯇꯣ ꯄꯥꯝꯃꯤꯁꯦ
ꯑꯦ ꯌꯦꯡꯕ ꯌꯥꯗ꯭ꯔꯣ ꯍꯥꯏꯖꯦ
ꯅꯠꯇꯦ ꯏꯀꯥꯏꯖꯩ ꯍꯥꯏꯕꯅꯤ
ꯢꯁ ꯀꯩꯒꯤ ꯆꯛ ꯏꯀꯥꯥꯏꯔꯤꯅꯣꯅꯦ ꯢꯀꯥꯏꯒꯅꯣꯍꯦ ꯃꯤ ꯅ ꯍꯅꯨꯕꯅ ꯍꯅꯨꯕ ꯍꯅꯨꯕ ꯑꯍꯟꯅ ꯍꯥꯏꯔꯛꯄꯖꯨ ꯅꯠꯇꯦ ꯀꯀꯥꯒꯨꯝꯕꯅ ꯄꯥꯈꯪꯅ ꯍꯥꯏꯔꯒ
ꯑꯁ ꯑꯁ
ꯁꯦꯁ
ꯑꯁ ꯑꯩꯗꯤ ꯎꯠꯇꯦ ꯁꯨꯝ ꯅꯣꯛꯅꯤꯡꯕ ꯖꯥꯠ ꯖꯥꯠ ꯌꯥꯝ ꯊꯦꯡꯅꯔꯦ ꯑꯩꯗꯤ
ꯀꯩ ꯀꯩ ꯖꯥꯠ ꯖꯥꯠ
ꯅꯨꯄꯥꯖꯤꯡꯖꯦ ꯑꯩ ꯊꯥꯖꯕ ꯉꯝꯗꯤꯌꯦ ꯊꯥꯖꯕ ꯉꯝꯗꯤꯌꯦ
ꯑꯩꯁ ꯑꯗꯨꯖꯨ ꯅꯨꯄꯥ ꯌꯥꯝ ꯀꯣꯏꯔꯛꯄ ꯃꯥꯜꯂꯤꯗꯥ ꯃꯥꯜꯂꯦꯗ ꯑꯗꯨꯗꯤ ꯀꯃꯥꯏꯅ ꯊꯦꯡꯅꯔꯤꯕ ꯍꯥꯟꯅ ꯅꯨꯄꯥ ꯌꯥꯝ ꯄꯥꯎ ꯐꯥꯎꯅꯔꯛꯇ꯭ꯔꯗꯤ
ꯑꯩꯅ ꯑꯩꯒꯤ ꯑꯦꯛꯁ ꯑꯃ ꯈꯪꯅꯔꯝꯃꯦ ꯑꯗꯨꯒ ꯑ ꯌꯥꯝ ꯅꯨꯡꯁꯤ ꯅꯨꯡꯁꯤꯅ ꯇꯧꯋꯦ ꯑꯗꯨꯒ ꯀꯣꯜꯁꯨ ꯑꯗꯨꯝ ꯇꯧꯋꯦ ꯑꯗꯨꯒ ꯃꯥꯖꯦ ꯀꯣꯜ ꯇꯧꯅ ꯇꯧ ꯇꯧꯅ ꯑꯇꯣꯞꯄ ꯅꯨꯄꯤꯒ ꯑꯗꯨꯝ ꯇꯦꯛꯁ ꯊꯥꯟꯅꯕ ꯑꯣ ꯑꯩ ꯊꯃꯣꯏ ꯀꯥꯏꯕꯁꯤꯗꯤ ꯑꯗꯨ ꯌꯦꯡꯉꯨꯅꯦ ꯍꯣꯏ ꯑꯗꯨ ꯌꯦꯡꯉꯣ ꯃꯥꯅ ꯑꯩꯕꯨ ꯄꯥꯝꯗꯦ ꯍꯥꯏꯗ꯭ꯔ ꯍꯥꯏꯔꯗꯤ ꯑꯗꯨꯝ ꯐꯖꯅ ꯍꯥꯏꯕ ꯀꯩꯗꯧꯒꯦ ꯍꯥꯏꯕꯅꯤꯗ ꯃꯥꯅ ꯑꯗꯨꯃꯥꯏꯅ ꯑꯇꯣꯞꯄ ꯀꯣꯏꯅꯤꯡꯉꯁꯨ ꯑꯩꯉꯣꯟꯗ ꯁꯦꯡꯅ ꯍꯥꯏꯔꯒ ꯑꯩ ꯅꯪꯒꯀꯣ ꯈꯪꯅꯅꯤꯡꯗ꯭ꯔꯦ ꯊꯣꯛꯅꯔꯁꯤ ꯁꯤ ꯍꯥꯏꯕꯗ ꯑꯩꯅ ꯀꯔꯤꯒꯤ ꯁꯥꯎꯗꯣꯏꯅꯣ ꯃꯥ ꯑꯗꯨꯃꯥꯏꯅ ꯇꯧꯕꯗꯤ ꯑꯩꯕꯨ ꯎꯁꯤꯠꯇꯕꯒ ꯆꯞ ꯃꯥꯟꯅꯗ꯭ꯔꯣ
ꯍꯧꯖꯤꯛꯇꯤ ꯄꯥꯎ ꯐꯥꯎꯅꯗ꯭ꯔꯕꯣ
ꯐꯥꯎꯅꯗ꯭ꯔꯦ
ꯑꯣ ꯅꯪꯖꯨ ꯑꯅꯧꯕ ꯑꯝ ꯂꯩꯔꯗꯥꯏ
ꯂꯩꯇꯦ ꯃꯥꯒꯤ ꯃꯃꯥꯟꯅꯕ ꯑꯃ ꯂꯩꯌꯦꯕꯀꯣ ꯑꯩ ꯀ꯭ꯂꯥꯁꯃꯦꯠꯅꯦꯕ ꯑꯩꯅ ꯃꯉꯣꯟꯗ ꯂꯣꯠꯅ ꯍꯪꯉꯒ ꯑꯩꯁꯦ ꯈꯔ ꯆꯤꯡꯅꯔꯛꯄ ꯃꯥꯁꯦ ꯑꯩꯅ ꯀꯣꯜ ꯇꯧꯔꯒ ꯑꯥ ꯇꯝꯃꯤꯟꯅꯩ ꯃꯁꯛꯁꯦ ꯌꯦꯡꯅꯤꯡꯗꯕꯅ ꯑꯩꯗꯤ ꯈꯥꯔꯦ
ꯎꯝ ꯑꯈꯣꯏ ꯁ꯭ꯋꯥꯏ ꯂꯝꯗꯩꯔꯣ ꯀꯩꯅꯣ
ꯍꯣꯏ
ꯑꯣ ꯑꯗꯨꯒ ꯑꯗꯨꯒ ꯑꯩꯅ ꯅꯪꯒꯤ ꯐꯣꯇꯣ ꯌꯦꯡꯒꯦ ꯍꯥꯏꯒ ꯀꯔꯤꯗ ꯃꯔꯤ ꯂꯩꯅꯔꯤꯕ
ꯅꯠꯇꯕ ꯑꯩꯅ ꯍꯥꯏꯕꯗꯤ ꯑꯗꯨꯝ ꯇꯜꯂꯦ ꯑ꯭ꯁ ꯈꯪꯗꯦ
ꯎꯝ ꯀꯁꯨ ꯀꯥꯏꯗꯦ ꯀꯩꯁꯨ ꯀꯥꯏꯗꯦ ꯀꯩꯁꯨ ꯀꯥꯏꯗꯤꯌꯦ ꯑꯗꯨꯃꯥꯏꯅ ꯈꯜꯂꯁꯨ ꯑꯣ ꯀꯩꯒꯤ ꯁꯥꯎ ꯑꯗꯨꯅꯅꯦ ꯈꯣꯏ ꯍꯛ ꯍꯛꯁꯨ ꯂꯩꯇꯅ ꯑꯥ ꯑꯗꯣ ꯑꯩꯅ ꯅꯪꯒꯤ ꯐꯣꯇꯣ ꯌꯦꯡꯕꯒꯤ ꯑꯗꯨ ꯀꯔꯤꯒꯤ ꯑꯩꯅ ꯌꯦꯡꯗꯣꯏꯅꯣ ꯃꯤ ꯌꯦꯡꯍꯟꯅꯤꯡꯗ꯭ꯔꯒꯕꯨ ꯀꯃꯥꯏꯅ ꯌꯦꯡꯒꯦ ꯍꯥꯏꯗꯣꯏꯅꯣ ꯍꯟꯖꯟ ꯍꯟꯖꯟꯅ ꯎꯝ ꯐꯣꯇꯣ ꯃꯁꯥꯅ ꯌꯦꯡꯍꯟꯅꯤꯡꯗ꯭ꯔꯦ ꯗꯨ ꯀꯃꯥꯏꯅ ꯍꯟꯖꯟ ꯍꯟꯖꯟꯅ ꯌꯦꯡꯒꯦ ꯍꯥꯏꯗꯣꯏꯅꯣ
ꯍꯥꯏꯔꯣꯅꯦ
ꯍꯣꯏꯅꯦ
ꯎꯝ ꯑꯗꯨꯅꯤ ꯀꯩꯁꯨ ꯀꯥꯏꯗꯦ ꯀꯩꯁꯨ ꯀꯥꯏꯗꯦ ꯍꯥꯏꯗꯤ ꯑꯩꯗꯤ ꯍꯥꯏꯕꯒꯤ ꯈꯛꯀꯤ ꯋꯥꯅꯦꯕ ꯑꯩꯉꯣꯟꯗ ꯐꯥꯎꯕꯗꯣ ꯑꯗꯣ ꯃꯤ ꯃꯄꯨ ꯃꯆꯥꯅ ꯌꯦꯡꯍꯟꯅꯤꯡꯗ꯭ꯔꯒ ꯀꯃꯥꯏꯅ ꯑꯩ ꯏꯇꯣꯝꯗ ꯈꯨꯝꯃꯛꯏ ꯌꯥꯝ ꯀꯥꯏꯅ ꯈꯟꯖꯟꯒꯅꯨ ꯌꯥꯝ ꯀꯥ ꯍꯦꯟꯅ ꯈꯟꯖꯤꯜꯂ ꯂꯩꯒꯅꯣ
ꯑꯦ ꯈꯟꯗꯦꯗ
ꯈꯪꯉꯤꯗ ꯅꯪꯅ ꯑꯩꯉꯣꯟꯗ ꯀꯩꯁꯨ ꯊꯥꯔꯑꯣꯏ ꯍꯥꯏꯕ ꯐꯣꯇꯣꯗꯩ ꯁꯨꯝ ꯍꯥꯏꯕꯩ ꯋꯥꯅꯦ ꯑꯥ ꯊꯥꯔꯄꯗꯤ ꯌꯥꯗꯤ ꯌꯥꯕꯅꯦ ꯌꯥꯝ ꯑꯩꯁꯨ ꯊꯥꯔꯛꯀꯦꯅꯦ ꯅꯪ ꯌꯥꯝ ꯀꯤꯔꯒꯅ ꯑꯩꯁꯨ ꯊꯥꯔꯛꯀꯅꯤ ꯑꯩꯁꯨ ꯗꯥꯏꯔꯦꯛ ꯑꯗꯨꯝ ꯀꯩꯅꯣꯗ ꯆꯨꯝꯅ ꯊꯥꯔꯛꯀꯦ ꯑꯃ ꯑꯃꯔꯛꯇꯒ ꯊꯥꯔꯛꯑꯣꯏ
ꯎꯝ
ꯊꯤꯗꯤ ꯊꯤꯀꯣ ꯍꯥꯟꯅ ꯍꯥꯏꯍꯧꯔꯤꯁꯤꯅꯤ
ꯑꯩꯅ ꯊꯥꯕꯗ ꯅꯪꯁꯦ ꯑ ꯑꯩꯅꯥ ꯅꯪꯅ ꯈꯪꯕ ꯃꯤ ꯑꯣꯏꯔꯗꯤ ꯀꯃꯥꯏ ꯇꯧꯕ
ꯑꯦ ꯑꯗꯨꯗꯣ ꯑꯩꯅ ꯅꯪ ꯈꯪꯕ ꯃꯤ ꯑꯣꯏꯔ ꯀꯩꯗꯧ ꯔꯒꯦ
ꯏꯀꯥꯏꯖ
ꯐꯨꯗꯣꯏ ꯏꯁ ꯑꯩꯅꯦ ꯅꯪ ꯀꯃꯥꯏ ꯈꯪꯗꯣꯏꯅꯣ ꯑꯩ ꯀꯩꯝ ꯈꯪꯅꯕ ꯀꯅꯥꯝ ꯂꯩꯇꯦ
ꯊꯥꯕꯤꯒꯦ ꯊꯥꯕꯤꯒꯦꯁꯦ
ꯎꯝ ꯊꯥꯔꯣ ꯊꯥꯔꯣ ꯍꯧꯖꯤꯃꯛ ꯊꯥꯗꯁꯨ ꯁꯤ ꯂꯣꯏꯔꯀꯥꯟ ꯊꯥꯔꯛꯑꯁꯨ ꯌꯥꯏ ꯎꯝ ꯈꯪꯅꯕ ꯑꯣꯏꯔꯦ ꯍꯥ
ꯌꯧꯔꯝꯃꯅꯤꯕ
ꯑꯩ ꯑꯃꯨꯔꯛꯇꯪꯒ ꯊꯥꯔꯛ ꯑꯦ
ꯅꯪꯅ ꯊꯥꯔꯛꯑꯣ ꯍꯥꯏ ꯑꯗꯨꯗꯤ ꯑꯗꯨꯗ ꯑꯩꯅ ꯅꯠꯇꯦ ꯗꯨꯗꯤ ꯅꯪꯅꯦ ꯑꯁ ꯑꯦ
ꯃꯁꯛ ꯌꯥꯝ ꯐꯖꯩꯅꯦ ꯅꯪꯒꯤꯁꯤ ꯀꯩꯗꯧꯔꯕ
ꯎꯝ ꯅꯪꯒꯤꯁꯦ ꯑꯅꯤ ꯑꯍꯨꯝ ꯁꯨꯔꯛꯇꯧ ꯃꯥꯜꯂꯦ ꯈꯪꯁꯦ ꯐꯥꯒꯤ ꯇꯧꯕꯅꯤꯗ ꯅꯪꯒꯤ ꯊꯥꯔꯣ ꯌꯦꯡ ꯌꯦꯡꯒꯦꯅꯦ
ꯑꯁ ꯑꯩꯈꯣꯏꯗꯤ ꯊꯤ ꯍꯦ
ꯀꯩꯁꯨ ꯀꯥꯏꯗꯦ ꯑꯩ ꯑꯊꯤꯕ ꯅꯨꯄꯥ ꯐꯖꯕ ꯅꯨꯄꯥ ꯑꯩ ꯈꯟꯗꯦ ꯑꯩꯉꯣꯟꯗ ꯋꯥꯡꯉꯗꯤ ꯌꯥꯔꯦ ꯑꯩꯒꯤꯗꯤ
ꯑꯦ ꯇꯜꯂꯦ ꯑꯗꯨꯗꯤ ꯑꯩ ꯅꯪ ꯑꯩꯗꯤ ꯌꯥꯝ ꯅꯦꯝꯃꯦ ꯑꯁ ꯑꯗꯨꯗꯤ ꯑꯁ ꯑꯁ ꯑꯩ ꯑꯁꯥ ꯇꯧꯔꯨꯔꯤꯁꯤꯒ ꯑꯩ ꯅꯦꯝꯃꯝꯃꯕ ꯑꯣ ꯃꯥꯏ ꯒꯣꯠ
ꯐꯥꯏꯚ ꯄꯣꯏꯟ ꯐꯣꯔꯗꯤ ꯌꯧꯕ ꯅꯠꯇ꯭ꯔꯣ ꯐꯥꯏꯚ ꯄꯣꯏꯟꯠ ꯐꯣꯔ
ꯊꯔꯦꯛꯀꯦ ꯊ ꯑꯩꯖꯨ ꯋꯥꯟ ꯇꯥꯏꯝ ꯊꯥꯔꯛꯎꯔꯣ
ꯍꯣꯏ ꯌꯥꯏꯌꯦ ꯀꯩꯁꯨ ꯀꯥꯏꯗꯦ ꯑꯁ ꯄꯁꯋꯥꯔꯗꯗꯤ ꯇꯜꯂꯦ ꯅꯡꯁꯨꯨ
ꯊꯥꯒ꯭ꯔꯝꯅꯤ ꯊꯥꯒ꯭ꯔꯝꯅꯤ
ꯌꯥꯝ ꯁꯥꯎꯅ ꯀꯥꯞꯄ ꯃꯥꯜꯂꯦ ꯑꯗꯨ ꯁꯤꯗꯤ
ꯑꯩ ꯄꯥꯁꯄꯣꯇ ꯀꯥꯄꯕꯨ ꯀꯌꯥꯝ ꯅꯣꯛꯇꯣꯔꯤꯒꯦ ꯅꯪ ꯀꯃꯥꯏ ꯈꯡꯉꯤꯕ ꯊꯥꯕꯕꯁꯤ ꯀꯗ ꯎꯝ ꯁꯥꯟꯅꯕꯅꯦ ꯁꯅꯥꯕꯅꯦ ꯑꯗꯨꯗꯁꯨ ꯂꯥꯛꯑꯝꯃꯦ ꯃꯃꯥꯡ ꯆꯍꯤꯗ
ꯑꯣ ꯀꯩꯅꯣ ꯀꯩꯅꯣ ꯉꯁꯥꯏ ꯒ ꯋꯥꯔꯤ ꯁꯥꯟꯅꯕ ꯅꯨꯄꯥ ꯑꯃ ꯃꯥꯁꯨ ꯀ꯭ꯔꯤꯛꯀꯦꯠ ꯁꯥꯟꯅꯔꯦ
ꯀꯔꯝꯀꯥꯟꯗ
ꯎꯝ ꯉꯁꯥꯏ ꯉꯁꯥꯏ ꯉ ꯑꯦ ꯉꯁꯥꯏꯅꯦ ꯉꯔꯥꯡ ꯁꯥꯟꯅꯕ ꯉꯁꯤꯗꯤ ꯁꯥꯟꯅꯗꯦ
ꯎꯝ ꯀꯩ ꯂꯝꯗꯩꯅꯦ ꯍꯥꯏ ꯀꯦ ꯃꯥꯗꯤ
ꯈꯪꯗꯦꯅꯤ
ꯑꯣ ꯑꯩꯗꯤ ꯑꯩꯗꯤ ꯑꯣꯏꯔꯝꯗꯧ ꯃꯥꯟꯗꯦ ꯑꯩꯗꯤ ꯑꯩꯗꯤ ꯅꯪ ꯃꯃꯥꯡꯒꯤꯗꯨꯅ ꯑꯍꯥꯟꯕ ꯑꯣꯏꯔꯝꯅꯤ ꯁꯥꯟꯅꯩꯩꯗꯣ
ꯑꯣ
ꯈꯪꯗꯦꯗ
ꯆꯥꯛ ꯆꯥꯛꯈꯤꯔꯣꯏꯗ꯭ꯔꯣ
ꯆꯥꯛ ꯆꯥꯔꯅꯤ ꯉꯥꯏꯍꯥꯛ ꯂꯩ ꯆꯅꯤ ꯄꯨꯡ ꯅꯤꯄꯥꯟ ꯑꯗꯨꯋꯥꯏꯗ ꯅꯣꯏꯗꯗꯗꯤ ꯑꯗꯨꯗꯗꯤ ꯅꯣꯏꯗꯤ ꯊꯦꯡꯅ ꯆꯠꯔꯝꯅꯤꯗ
ꯎꯝ
ꯍꯥꯏꯗꯤ ꯊꯦꯡꯒ ꯅꯨꯡꯗꯥꯡ ꯇꯕꯅꯤꯅ
ꯍꯣꯏ ꯅꯤꯄꯥꯟ ꯅꯤꯄꯥꯟ ꯃꯈꯥꯏ ꯅꯤꯄꯥꯥꯟ ꯃꯈꯥꯏ ꯍꯣꯏ ꯑꯗꯨꯃꯥꯏ ꯑꯗꯨꯝ ꯆꯥꯏ ꯨꯃꯄꯟꯒꯨꯝꯗꯁꯨ ꯆꯥꯕ ꯌꯥꯏ ꯑꯁ ꯃꯔꯛ ꯃꯔꯛ ꯀꯤ ꯆꯥꯅꯤꯡꯗꯀꯥꯟ ꯇꯔꯥ ꯇꯔꯥꯃꯥꯊꯣꯏ ꯆꯥꯕ ꯌꯥꯎꯕꯅꯦ
ꯎꯝ ꯀꯩꯅꯣ ꯅꯣꯏ ꯆꯥꯅꯤꯡꯕ ꯃꯇꯝꯗ ꯂꯧꯕꯒ ꯆꯥ ꯌꯥꯕ꯭ꯔꯥ
ꯎꯝ ꯌꯥꯕꯨꯗꯤ ꯌꯥꯗꯦ ꯆꯥꯛ ꯄꯤꯕ ꯃꯇꯝꯁꯦ ꯑꯦꯠꯇ ꯄꯤꯕ ꯑꯗꯨꯗ ꯂꯧ
ꯎꯝ ꯎꯝ ꯑꯗꯨꯃꯥꯏꯅ ꯇꯧꯕꯅꯤ
ꯀꯩꯅꯣꯗꯤ ꯅꯣꯏꯗ ꯑꯗꯨꯗꯒꯤꯗꯤ ꯀꯣꯏꯕ ꯆꯠꯇ꯭ꯔꯣ ꯃꯐꯝ ꯐꯖ ꯐꯖꯕ ꯂꯩꯔꯝꯅꯤꯗ
ꯑꯥ ꯂꯩꯥꯏꯌꯦ ꯃꯐꯝꯕꯨꯗꯤ
ꯑꯩꯈꯣꯏꯅ ꯑꯃꯨꯛ ꯀꯣꯏꯕꯗꯤ ꯐꯪꯉꯛꯇ꯭ꯔꯦ ꯀꯣꯏꯕ ꯆꯠꯀꯦꯗꯤ ꯈꯜꯂꯒ ꯑꯗꯨꯝ ꯃꯇꯝ ꯐꯪꯗ꯭ꯔꯕ
ꯑꯁ ꯐꯪꯈꯤꯅꯤꯗ
ꯎꯝ ꯀꯔꯤꯕ ꯅꯪ ꯉꯁꯥꯏ ꯍꯥꯏꯕꯗꯣ ꯀꯌꯥ ꯀꯌꯥ ꯋꯥꯡꯕ꯭ꯔꯕ
ꯐꯥꯏꯚ ꯄꯣꯏꯟ ꯐꯣꯔ
ꯅꯪ ꯀꯌꯥ ꯋꯥꯡꯒꯦ ꯍꯥꯏꯖꯦ ꯃꯩꯇꯩꯔꯣꯟꯗ ꯍꯥꯏꯔꯛꯑꯣ ꯑꯗꯨ ꯃꯩꯇꯩꯔꯣꯟꯗ ꯍꯥꯏꯔꯣ ꯑꯃꯗ ꯌꯥꯝ ꯊꯦꯠꯀꯅꯣꯕ ꯑꯗꯨꯗꯤ ꯅꯪ ꯌꯥꯝ ꯋꯥꯡꯉꯤꯅ
ꯑꯦ ꯅꯪꯗꯤ ꯀꯌꯥꯔꯣ ꯍꯥꯏꯁꯦ
ꯌꯦꯡꯉꯣ ꯌꯦꯡꯉꯣ ꯑꯩ ꯇꯥꯔꯛꯀꯦ ꯑꯩ ꯇꯥꯔꯛꯀꯦ ꯌꯦꯡꯉꯣ
ꯑꯩ ꯀꯌꯥꯝ ꯋꯥꯡꯏꯤ ꯋꯥꯡꯗꯦꯗꯣ ꯊꯥꯔꯛꯀꯦ ꯌꯦꯡꯉꯨ ꯑꯗꯨ ꯅꯪꯅ ꯍꯦꯟꯕꯩꯇꯥꯏꯞ ꯇꯧꯋꯦ ꯑꯩ ꯑꯁ ꯁꯥꯒꯠꯂꯨꯏ ꯑꯁꯥꯁꯦ ꯑꯣ ꯇꯣ ꯃꯥꯡꯖ
ꯑꯁꯥ ꯃꯥꯡꯈ꯭ꯔꯦ ꯀꯗꯥꯏ ꯆꯠꯈ꯭ꯔꯦꯅꯦ ꯑꯩ ꯄꯣꯠꯆꯩ ꯗꯣ ꯃꯪꯈ꯭ꯔꯦ ꯃꯥꯡꯈ꯭ꯔꯦ ꯑꯁꯥ ꯃꯥꯡꯈ꯭ꯔꯦ ꯑꯩ ꯋꯥꯡꯗꯕꯅꯤꯗ
ꯀꯩꯗꯧꯔꯒꯦ ꯇꯨꯃꯤꯟ ꯂꯩꯔꯗꯤ
ꯀꯩꯁꯨ ꯇꯧꯗꯦ ꯁꯣꯝꯗ ꯃꯣꯏꯅ ꯊꯥꯔꯕꯁꯤꯡꯁꯦ ꯄꯥꯕ ꯀꯥꯏꯔꯣ ꯀꯥꯏꯔꯣ ꯊꯥꯔꯣ ꯊꯥꯔꯛ ꯌꯥꯔꯤꯕꯣ
ꯎꯝ ꯊꯤꯔꯤ ꯃꯥꯥꯡꯒ꯭ꯔꯦ ꯍꯥꯏꯗꯤ ꯋꯥ ꯑꯗꯨꯝ ꯋꯥ ꯑꯗꯨꯝ ꯈꯨꯝ ꯏ ꯋꯥ ꯑꯗꯨꯝ ꯈꯨꯝꯃꯛꯑꯣ ꯇꯨꯃꯤꯟꯅ ꯂꯩꯁꯟꯒꯅꯨ
ꯊꯑꯣꯏꯅ ꯃꯥꯡꯍꯟꯕ ꯌꯥꯝ ꯃꯥꯜꯂꯦꯗ
ꯅꯠꯇꯦꯗ ꯑꯩ ꯐꯣꯠꯇꯣ ꯌꯥꯝꯅ ꯀꯥꯞꯇꯦꯕꯀꯣ ꯁꯛ ꯊꯤꯕꯅꯤꯅ
ꯑꯗꯣ ꯑꯁꯦꯡꯕ꯭ꯔꯣ
ꯑꯁꯦꯡꯕꯅꯦ ꯈꯣꯏꯗꯤ ꯆꯤꯟ ꯊꯤꯕꯁꯨ ꯍꯩꯇꯦ
ꯑꯝ
ꯆꯤꯟ ꯊꯤꯕꯁꯨ ꯍꯩꯇꯦ ꯑꯁꯦꯡꯕꯅꯦ ꯀꯩꯕꯥ ꯅꯣꯏꯗꯤ ꯍꯣꯔꯦꯟ ꯍꯋꯥꯏ ꯆꯥꯗꯨꯔꯣ ꯀꯩꯅꯣ ꯏꯁ ꯏ ꯀꯩꯒꯤ ꯆꯤꯟꯊꯤꯔꯗꯤ ꯐꯕ꯭ꯔ ꯍꯥꯏꯁꯦ
ꯐꯠꯇꯦꯗ ꯑꯩ ꯆꯤꯟꯊꯤꯕ ꯃꯤ ꯄꯥꯝꯗꯦ
ꯊ ꯊꯥꯒ꯭ꯔꯕꯅꯦ ꯎꯝ ꯊꯥꯒ꯭ꯔꯕꯅꯦ ꯌꯦꯡꯉꯣ
ꯌꯦꯡꯒꯦ
ꯎꯝ ꯑꯗꯣ ꯅꯪ ꯀꯌꯥꯝ ꯋꯥꯡꯉꯝꯗꯧ ꯃꯥꯜꯂꯦꯗꯣ ꯈ ꯑꯩ ꯃꯉꯥꯒ ꯃꯥ ꯃꯉꯥꯡꯒ ꯃꯥꯄꯟ ꯋꯥꯡꯉꯦ ꯑꯩ
ꯑꯣ ꯇꯔꯨꯛ ꯌꯧꯗꯧꯕ ꯑꯃ ꯈꯛ ꯉꯥꯏꯔꯦꯅꯦ ꯑꯗꯨꯗꯤ
ꯅꯠꯇꯦꯍꯦ ꯃꯉꯥꯡ ꯃꯥꯄꯟ ꯇꯔꯥꯗ ꯑꯣꯏꯗꯕꯝꯅꯦ ꯇꯔꯥꯃꯥꯊꯣꯏꯔ ꯇꯔꯥꯅꯤꯊꯣꯏꯔ ꯑꯣꯏꯕꯅꯦ
ꯑꯣ ꯑꯣ
ꯎꯝ ꯇꯔꯨꯛꯃꯛꯁꯨ ꯌꯧꯗꯦ
ꯍꯦꯒꯣ ꯆꯨꯝꯃꯦ ꯆꯨꯝꯃꯦ
ꯎꯝ ꯅꯪꯁꯨ ꯑꯗꯨꯝ ꯂꯦꯞꯄ ꯀꯥꯞꯄ ꯑꯃ ꯊꯥꯔꯛꯑꯗꯤ ꯐꯗꯧꯅꯤꯅꯦ ꯀꯣꯛ ꯈꯛꯇ ꯀꯣꯛ ꯈꯛꯇꯪ ꯊꯥꯔꯛꯑꯦ ꯄꯥꯁꯄꯣꯠ ꯀꯤ ꯇꯥꯏꯞꯇ
ꯏꯀꯥꯏꯖꯕ ꯍꯥꯏꯇꯥꯔꯦ
ꯀꯩꯒꯤ ꯎꯝ ꯊꯥꯔꯣ ꯊꯥꯔꯣ
ꯁꯛ ꯈꯪꯗꯕ ꯃꯤꯅꯁꯨ ꯌꯥꯝ ꯄꯥꯝꯕꯁꯤꯕꯨ
ꯁꯥꯎꯅꯤꯡꯉ ꯃꯥꯜꯂꯦ ꯌꯥꯔꯦ ꯌꯥꯔꯦ ꯁꯥꯥꯎꯅꯤꯡꯉꯗꯤ ꯊꯥꯔꯛꯑꯅꯨ
ꯑꯩ ꯅꯠꯇꯦꯍꯦ ꯊꯥꯈ꯭ꯔꯕꯅꯦ ꯌꯦꯡꯉꯣ
ꯍꯨꯏꯁ ꯁꯤꯗꯤ ꯎꯈ꯭ꯔꯕ ꯃꯥꯜꯂꯦꯗ
ꯏ꯭ꯁ ꯎꯈ꯭ꯔꯕ ꯃꯥꯂꯦꯗ ꯀꯥꯏ ꯑꯥ ꯑꯗꯨꯏꯅꯤ ꯑꯩꯅ ꯍꯥꯏꯗꯣ ꯈꯪꯂꯝꯕ ꯑꯣꯏꯔꯝꯃꯗꯤ ꯏꯀꯥꯏꯖꯩ ꯍꯥꯏꯗꯣꯛ ꯑꯣ
ꯑꯍ ꯎꯗꯦꯍꯦ ꯐꯥꯒꯤ ꯇꯧꯕꯅꯤ ꯀꯗꯥꯏꯗꯩ ꯎꯗꯣꯏꯅꯣ ꯑꯩꯕꯨ ꯌꯥꯝꯅ ꯑꯩꯕꯨ ꯌꯥꯝꯅ ꯅꯨꯄꯤꯒꯤ ꯅꯨꯄꯤꯒ ꯗꯨꯝ ꯄꯥꯎ ꯐꯥꯎꯅꯕꯩ ꯇꯥꯏꯞꯇ
ꯑꯩꯁ
ꯂꯝ ꯈꯨꯗꯤꯡꯒꯤ ꯅꯨꯄꯤꯒ ꯗꯨꯝ ꯈꯪꯅꯕꯩ ꯇꯥꯏꯞꯇ ꯑꯩꯕꯨ ꯀꯩꯅꯣ ꯅꯪꯒꯤ ꯃꯅꯤꯡꯗ ꯊꯦꯠꯂꯤꯗꯨꯒꯤꯗꯣ ꯇꯝꯃꯤꯔꯣ ꯅꯪꯏ
ꯍꯥ
ꯅꯪꯅ ꯉꯥꯗꯔꯤꯕꯒꯤ ꯃꯅꯤꯡꯗ ꯀꯩꯅꯣꯝ ꯏꯗꯅ
ꯎꯝ
ꯑꯗꯨꯒꯤꯗꯣ ꯅꯪꯅ ꯍꯧꯖꯤꯛ ꯊꯥꯔꯛꯏꯗꯨꯒꯤ
ꯅꯠꯇꯦꯍꯦ
ꯑꯗꯨꯅꯤ ꯅꯪ ꯉꯔꯥꯥꯡ ꯉꯁꯥꯏꯅ ꯑꯃ ꯍꯥꯏꯔꯒ ꯑꯁꯤꯗꯤ ꯑꯃꯅꯦꯕ ꯑꯁꯤꯗꯤ ꯃꯊꯛ ꯀꯤ ꯄꯥꯏꯕꯩ ꯀꯥꯡꯕꯨꯒꯤꯅꯦꯕ
ꯍꯣꯏ ꯏ꯭ꯁ ꯑꯩ ꯄꯥꯏꯕꯒ ꯇꯝꯃꯗꯤ ꯑꯦ ꯉꯝꯖꯔꯣꯏ ꯑꯩ ꯇꯜꯂꯦ ꯁꯤꯗꯧ ꯀꯜꯂꯦ ꯍ ꯑꯈꯣꯏ ꯁꯤꯗꯣ ꯀꯩꯅꯣꯃ ꯃꯣꯏꯒꯤ ꯑꯗꯨꯝ ꯍꯣꯁꯇꯦꯜꯒꯤ ꯀꯩꯅꯣ ꯍꯥꯏꯗꯤ ꯍꯣꯇꯦꯜ ꯍꯣꯇꯦꯜ ꯑꯃ ꯃꯝ ꯑꯃ ꯃꯝꯗ ꯑꯗꯨꯝ ꯆꯠꯄꯒꯤ ꯃꯇꯝ ꯂꯩꯌꯦꯕꯀꯣ ꯀꯣꯏꯕ ꯆꯠꯄꯒꯨꯝꯕ ꯑꯗꯣ ꯍꯣꯇꯦꯜ ꯃꯦꯅꯦꯖꯃꯦꯟ ꯇꯝꯕ ꯃꯐꯝꯗ ꯆꯠꯄ ꯑꯗꯨꯒ ꯅꯔꯁꯤꯡ ꯇꯝꯕ ꯃꯐꯝꯗꯒꯨꯝꯕ ꯆꯠꯄ ꯑꯗꯨꯒꯤ ꯑꯗꯨꯝ ꯂꯝ ꯀꯣꯏꯕ ꯆꯠꯄ ꯀꯥꯟꯗ ꯑꯗꯨꯝ ꯀꯥꯞꯄꯩ ꯋꯥꯅꯤꯗ
ꯑꯣ
ꯑꯗꯨꯗꯤ ꯌꯥꯝ ꯄꯥꯝꯂꯝꯃꯦ ꯃꯊꯛꯇ ꯄꯥꯏꯕꯁꯦ ꯏꯃꯥ ꯏꯄꯥꯅ ꯌꯥꯗꯕ
ꯑꯃꯔꯣꯝꯗꯗꯤ ꯍꯣꯏ ꯑꯗꯨꯕꯨꯗꯤ ꯏꯃꯥ ꯏꯄꯥꯒꯤꯁꯨ ꯈꯟꯗ ꯌꯥꯗꯦ ꯑꯗꯨ ꯌꯥꯝ ꯑꯐꯕ ꯃꯤꯅꯁꯨ ꯑꯗꯨꯝ ꯀꯩꯅꯣ ꯔꯦꯁꯄꯦꯛ ꯇꯧꯅꯕ ꯁꯤꯟꯐꯝꯅꯤ ꯍꯣꯏ ꯈꯪꯗꯕ ꯈꯔꯅꯕꯨꯗꯤ ꯑꯗꯨꯝ ꯎꯝ